ꯑꯣ ꯍꯜꯂꯣ ꯇꯥꯏꯌꯦ ꯇꯥꯏꯌꯦ
ꯀꯩꯗꯧꯔꯤꯒꯦ ꯐꯝꯃꯤ ꯇꯨꯝꯃꯤꯌꯦ
ꯀꯔꯤ ꯍꯥꯏꯕ
ꯐꯝꯃꯤꯌꯦꯕꯥ
ꯑꯣ ꯌꯥꯝ ꯅꯨꯡꯉꯥꯏꯌꯦ ꯅ ꯍꯧꯖꯤꯛ ꯐꯝꯃꯒ ꯂꯩꯕꯗꯤ
ꯑꯣ
ꯀꯅꯥ ꯀꯅꯥ ꯂꯩꯕ꯭ꯔꯣ
ꯝꯌꯥꯝ ꯂꯩꯗꯥ
ꯃꯤ ꯌꯥꯝ ꯂꯩꯔꯣ ꯀꯃꯥꯏꯅ ꯇꯧꯔꯤꯅꯣ
ꯎꯝ ꯊꯝꯕ
ꯍꯜꯂꯣ
ꯑꯣ
ꯅꯪ ꯊꯕꯛ ꯆꯟꯕ꯭ꯔꯣ
ꯗ ꯅꯣ ꯐꯠꯇꯕꯔꯅ
ꯑꯣ ꯑꯩꯗꯤ ꯅꯪ ꯀꯩꯅꯣꯃ ꯀꯟꯅ ꯃꯦꯠꯂ ꯂꯩꯕ ꯃꯥꯟꯕ
ꯍꯥꯥ
ꯀꯩꯅꯣꯃ ꯀꯟꯅ ꯊꯕꯛ ꯇꯧꯔ ꯂꯩꯕ ꯃꯥꯟꯕ ꯋꯥꯅꯤꯗ ꯑꯗꯨꯗ ꯊꯕꯛ ꯇꯧꯔ ꯂꯩꯕ꯭ꯔꯥ ꯊꯕꯛ ꯀꯌꯥꯝ ꯆꯤꯟꯕ꯭ꯔꯣ ꯈꯟꯕ ꯀꯩ ꯃꯊꯦꯜ ꯆꯥꯒꯦ
ꯌꯥꯃꯦ
ꯍꯥꯥ
ꯑꯦ ꯌꯥꯝꯃꯕ
ꯐꯩꯅꯦ ꯑꯗꯨꯗꯤ ꯀꯅꯥ ꯀꯅꯥ ꯂꯩꯔꯤꯅꯣ ꯅꯪꯗꯤ
ꯆꯂ ꯂꯩꯒ ꯦꯠꯇꯦ ꯦꯠꯇ ꯂꯩ ꯅꯣꯡ ꯇꯥꯕꯗꯨꯗ ꯁꯨꯝ ꯌꯦꯡꯕ ꯊꯣꯛꯄ
ꯅꯣꯡ ꯇꯥꯕ꯭ꯔꯣꯁꯦ
ꯑ
ꯑꯣ ꯅꯣꯡ ꯇꯥꯕꯁꯤꯅ ꯇꯧ ꯐꯥꯔꯦꯗ ꯏꯪꯕꯒꯤ ꯅꯨꯡꯉꯥꯏꯕꯅꯤꯗ
ꯎꯝ
ꯑꯗꯨꯝ ꯇꯥꯔꯗꯤꯀꯣ ꯃꯊꯦꯜꯗꯣ ꯀꯔꯤ ꯑꯩꯈꯣꯏ ꯏꯟꯁꯥꯡꯅꯣ ꯀꯔꯤꯔꯣ
ꯎꯝ
ꯁꯤꯡꯪꯔꯣ
ꯑꯕ
ꯑꯩꯈꯣꯏꯒꯤ ꯌꯦꯟꯁꯥꯡ ꯆꯥꯕ ꯍꯪꯉꯤꯔꯣꯕ ꯅꯪꯗꯣ
ꯎꯝ
ꯀꯗꯣ ꯍꯪꯒꯥꯝꯒꯥ ꯑ ꯍꯪꯒꯥꯝ ꯆꯝꯐꯨꯠ ꯀ ꯃꯨꯣꯔꯣꯛꯃꯦ ꯀ ꯀꯥꯡꯉꯧ ꯃꯆꯥꯥꯏ
ꯑꯥ
ꯅꯣꯡ ꯆꯨꯔꯗꯤ ꯏꯪꯗꯤ ꯂꯩꯕ ꯅꯨꯡꯉꯥꯏꯒꯅꯤ
ꯎꯝꯗꯤꯉ
ꯍꯣꯏꯅꯦ ꯅꯣꯡ ꯆꯨꯕꯅꯤꯅꯀꯣ ꯑꯁ ꯉꯁꯤꯗꯤ ꯕꯣꯜ ꯌꯦꯡꯗꯣꯏꯔ ꯀꯃꯥꯏ ꯍꯪꯒꯥꯝ ꯆꯥꯏꯌꯦꯕ
ꯑꯣ ꯑꯣ ꯑꯩꯗ ꯀꯥꯎꯕꯂꯦꯗ
ꯀꯥꯎꯋꯦ ꯍꯣꯏ ꯑꯍꯟ ꯑꯣꯏꯔꯞꯄ ꯑꯣꯏꯔꯝꯃꯅꯦ ꯑꯩꯁꯨ ꯀꯥꯎꯈ꯭ꯔꯦ ꯀꯥꯎꯒꯜꯂꯦ
ꯑꯣ
ꯀꯥꯎꯔꯦ ꯍꯥꯥ
ꯀꯅꯥ ꯊꯣꯡꯉꯤꯕ
ꯑꯩꯅ ꯊꯣꯡꯉꯤꯅꯦꯗ
ꯑ
ꯅꯪꯗꯤ
ꯎ ꯀꯪꯦꯗ
ꯍꯥꯥ
ꯀꯔꯤꯍꯥꯏꯕ
ꯈꯪꯗꯦꯕ ꯈꯪꯗꯦꯕ ꯑꯗ꯭ꯔꯣ ꯅꯦꯠꯅꯨꯡꯉꯥꯏꯇꯕꯔꯣ
ꯅꯦꯠ ꯌꯥꯝ ꯅꯨꯡꯉꯥꯏꯌꯦ ꯅꯪꯅ ꯇꯥꯗꯕ ꯑꯣꯏꯔꯝꯅꯤ
ꯎꯝ
ꯅꯦꯇꯤ ꯈꯨꯅꯨꯡꯉꯥꯏꯔꯦ ꯊ ꯀꯅꯥꯅ ꯊꯣꯡꯕꯅꯣꯁꯨ ꯈꯪꯗꯕ
ꯀꯥꯏꯕ
ꯀꯅꯥꯅ ꯊꯣꯡꯕꯅꯣ ꯍꯥꯏꯕꯁꯦ ꯈꯪꯗꯕꯒꯤꯔꯣꯕ
ꯑ ꯈꯪꯗꯕ
ꯑꯁ ꯌꯥꯝ ꯅꯨꯡꯉꯥꯏꯅ ꯂꯩꯕ ꯄꯨꯟꯁꯤꯅꯦꯀꯣ ꯀꯅꯥꯅ ꯊꯣꯡꯕꯅꯣ ꯈꯪꯗ꯭ꯔꯗꯤ ꯌꯥꯝ ꯅꯨꯡꯉꯥꯏꯌꯦ ꯅꯪꯗꯤ ꯊꯣꯡꯗ꯭ꯔꯣ ꯆꯥꯛ ꯌꯦꯟꯁꯥꯡꯒ
ꯑꯥꯎ ꯊꯣꯡꯉꯦꯗ
ꯀꯩꯒꯤ ꯊꯣꯡꯕ ꯍꯩꯇꯕ꯭ꯔꯣ ꯀꯃꯥꯏꯅ ꯇꯧꯕ꯭ꯔꯣ
ꯅꯠꯇꯦ ꯊꯣꯡꯕꯗꯤ ꯊꯣꯡꯉꯦ ꯆꯥꯛ ꯊꯣꯡꯉꯦ ꯑꯗꯩ ꯏꯟꯖꯥꯡꯗꯣ ꯁꯧꯗ꯭ꯔꯤ ꯊꯣꯡꯉꯦ ꯑꯗꯩꯗꯤ ꯎꯝ ꯈꯣꯏ ꯄꯨꯄꯨꯅ ꯍꯥꯎꯕ ꯄꯔꯒ ꯑꯦ ꯍꯣꯏ ꯆꯄ ꯑꯗꯨ ꯆꯥꯔꯦ ꯂꯣꯏꯔꯦ ꯆꯥꯛꯀꯣꯛꯑꯦ ꯂꯩꯔꯦ
ꯑꯣ ꯍꯧꯖꯤꯛ ꯕꯣꯜ ꯌꯦꯡꯅꯤꯡꯉꯥꯏ ꯉꯥꯏꯔꯤꯔ ꯅꯠꯇ꯭ꯔꯒ ꯇꯨꯝ
ꯂꯩꯇꯦ ꯑꯩ ꯕꯣꯜ ꯌꯥꯗꯦ ꯇꯨꯝꯈ꯭ꯔꯗꯣꯏꯅꯦ
ꯑꯣ
ꯉꯥꯏꯍꯥꯛ ꯂꯩ ꯑꯩꯒ ꯃꯦꯠꯆ ꯑꯃ ꯁꯥꯟꯅꯔꯒ ꯂꯣꯏꯈ꯭ꯔꯅꯤ ꯑꯩ ꯇꯨꯝꯈ꯭ꯔꯅꯦꯕ
ꯑꯣ ꯑꯩꯈꯣꯏꯁꯨꯅꯦ ꯑꯩꯈꯣꯏꯗꯤ ꯍꯧꯖꯤꯛ ꯇꯨꯝꯃꯒ ꯂꯩꯔꯕꯅꯦ
ꯎꯝ ꯑꯩꯁꯨ ꯇꯨꯝ
ꯇꯨꯝꯅꯤꯡꯉꯥꯏ ꯀꯟꯅ ꯇꯧꯔ ꯂꯩꯕꯅꯤ ꯉꯟꯅ ꯇꯨꯝꯕꯅꯗꯤ ꯍꯛꯆꯥꯡ ꯐꯕꯅꯤꯗ
ꯑꯧ ꯃꯥ
ꯑꯗꯨꯒꯤ ꯉꯟꯅ ꯇꯨꯝꯊꯣꯛꯀꯦ ꯍꯥꯏꯅ ꯂꯩꯌꯦꯕ ꯅꯪꯒꯤ ꯅꯊꯜꯗ ꯇꯨꯝꯗꯣꯏꯔꯥ ꯀꯃꯥꯏ ꯇꯧꯗꯣꯏꯕ
ꯍꯥ
ꯃꯊꯜꯗ ꯇꯨꯝꯃꯒ ꯂꯩꯕ꯭ꯔ ꯅꯇ꯭ꯔ
ꯑꯥ ꯑꯥ ꯏꯊꯅ ꯇꯨꯝꯃꯦ ꯅꯪ ꯇꯨꯝꯕꯤꯒꯦ ꯍꯥꯏꯔꯣ
ꯑꯁ ꯅꯠꯇꯦꯗ ꯑꯩꯁꯨ ꯏꯆꯦꯒ ꯑꯗꯨꯃꯤ ꯑꯩꯗꯤ
ꯏꯆꯦꯒ ꯇꯨꯝꯃꯨꯅꯨꯗ ꯑꯩꯒ ꯇꯨꯝꯁꯤ ꯂꯥꯎ
ꯇꯨꯝꯁꯦ ꯇꯨꯝꯁꯦ ꯑꯁ ꯍꯧꯖꯤꯛꯀꯥꯟꯗꯤ ꯁꯥꯕꯒꯤꯀꯣ ꯏꯆꯦ ꯑꯩꯈꯣꯏꯅꯤ ꯇꯨꯝꯕꯗꯨꯁꯨ ꯇꯣꯉꯥꯟ ꯇꯣꯉꯥꯟ ꯇꯨꯝꯃꯦꯗ ꯍꯧꯖꯤꯛ ꯌꯥꯝ ꯁꯥꯏꯌꯦꯕ
ꯑꯥ
ꯂꯩꯕ ꯉꯝꯂꯦꯗ ꯁꯥꯕꯗꯣ ꯅꯣꯏꯔꯣꯝꯗꯗꯤ ꯄꯥꯛ ꯁꯥꯗꯕ ꯍ꯭ꯔꯣ ꯀꯃꯥꯏꯅ ꯇꯧꯕ꯭ꯔꯣ
ꯍꯥꯥ
ꯅꯪꯅ ꯂꯩꯕ ꯃꯐꯝꯗꯤ ꯁꯥꯕ꯭ꯔꯥ ꯀꯃꯥꯏꯅ ꯇꯧꯕ꯭ꯔꯕ
ꯑꯖꯤꯛꯇꯤ ꯏꯪꯉꯦ
ꯑꯣ
ꯏꯪꯕꯅꯗꯤ ꯅꯨꯡꯉꯥꯏꯕꯅꯤꯗ ꯁꯥꯕꯒꯤ ꯖꯟ ꯃꯥꯟ
ꯑꯁ ꯑꯩꯕꯁꯨ ꯅꯨꯡꯉꯥꯏꯖꯩ ꯑꯩꯗꯤ ꯈꯥꯡꯕꯃꯝꯗ
ꯑ ꯑꯩꯗꯤ ꯏꯪꯕꯅ ꯍꯦꯟꯅ ꯅꯨꯡꯉꯥꯏ ꯍꯥꯏꯔꯦꯕ ꯁꯥꯕꯗꯤ ꯑꯗꯨꯝ ꯆꯥꯛꯅꯔꯒ ꯁꯥꯕꯗꯣ ꯇꯧꯋꯦꯕ ꯍꯥꯏꯅ ꯂꯩꯕ ꯃꯐꯝꯁꯦ ꯑꯗꯨꯒꯤ ꯍꯩꯅꯗꯕꯀꯣ ꯍꯌꯦꯡꯗꯤ ꯀꯥꯏ ꯆꯠꯇꯣꯏꯕ ꯍꯌꯦꯡꯗꯤ ꯀꯥꯏ ꯆꯠꯇꯣꯏꯅꯣ
ꯍꯌꯦꯡ ꯈꯪꯗꯦ
ꯁꯤꯗꯤ ꯀꯥꯏ ꯆꯠꯄ ꯑꯗꯨꯗꯤ
ꯃꯁꯤ ꯌꯨꯝꯗ
ꯅꯨꯡꯉꯥꯏꯔꯦꯍꯦ ꯉꯁꯤ ꯑꯩ ꯌꯥꯝ ꯅꯣꯛꯅꯤꯡꯕ ꯋꯥꯔꯤ ꯂꯤꯕꯤꯒꯦ ꯑꯩꯈꯣꯏ ꯏꯆꯦ ꯑꯩꯈꯣꯏꯅꯤꯗꯣ ꯊꯕꯛ ꯆꯠꯄ ꯑꯩꯈꯣꯏ ꯏꯆꯦ ꯑꯩꯈꯣꯏꯅꯤꯗꯣ
ꯑ
ꯊꯕꯛ ꯆꯠꯄꯅꯦꯕꯀꯣ
ꯎꯝ
ꯊꯕꯛ ꯆꯠꯂꯒ ꯑꯩꯈꯣꯏꯅ ꯊꯕꯛ ꯊꯤꯕ ꯆꯠꯄꯅꯦꯕ ꯑꯗꯨꯗ ꯑꯁ ꯃꯥꯒꯤ ꯊꯕꯛꯀꯤ ꯃꯐꯝꯗ ꯏꯔꯤꯕꯗꯨꯅ ꯃꯊꯛꯇ ꯊꯝꯕ
ꯎꯝ
ꯑꯗꯨꯝ ꯃꯈꯥꯒꯤ ꯗꯨꯀꯥꯟꯒꯤ ꯅꯨꯄꯤ ꯑꯃꯗ ꯍꯪꯉꯦꯕ ꯏꯆꯦ ꯍꯣꯏꯅ ꯆꯪꯉꯒꯅꯤ ꯆꯦꯒ ꯑ ꯑꯁꯤꯒꯤ ꯀꯩꯅꯣꯁꯦ ꯀꯥꯏꯗ ꯆꯠꯇꯣꯏꯅꯣ ꯍꯥꯏꯕꯀꯣ
ꯎꯝ
ꯃꯥꯅ ꯑꯗꯨ ꯃꯊꯛ ꯀꯥꯎ ꯍꯥꯏꯅ ꯃꯥꯒꯤ ꯈꯨꯠꯅꯁꯨ ꯃꯊꯛ ꯀꯥꯎ ꯍꯥꯏꯅ ꯍꯥꯏꯕ
ꯎꯝ
ꯑꯗꯨꯒꯤꯗꯤ ꯑꯩꯈꯣꯏꯅꯤꯁꯦ ꯑꯁꯤꯗꯔꯣ ꯍꯥꯏꯗꯤ ꯐꯖꯅ ꯍꯪꯉꯦꯕ ꯑꯗꯨ ꯅꯨꯄꯤꯁꯨ ꯍꯣꯏ ꯍꯣꯏ ꯍꯥꯏꯔꯦꯕ ꯑꯗꯨ ꯁꯤ ꯑꯩꯈꯣꯏꯅ ꯀꯥꯕ ꯀꯥꯟꯗ ꯃꯤꯒꯤ ꯀꯤꯠꯆꯟ ꯑꯣꯏꯔꯝꯕ ꯋꯥꯅꯤꯗ
ꯑꯣꯕꯤ ꯌꯦꯒ
ꯍꯣꯏꯅꯦ ꯃꯤꯒꯤ ꯀꯩꯅꯣꯗ ꯆꯪꯉꯂꯦ ꯑꯗꯣ ꯍꯥꯏꯅꯤꯡꯉꯥꯏꯁꯨ ꯈꯔ ꯇꯥꯕꯀꯣ
ꯑꯥ
ꯑꯗꯨꯒꯤ ꯃꯣꯏꯅꯁꯨ ꯅꯣꯡꯔꯛꯑꯦꯕ ꯑꯩꯈꯣꯏ ꯅꯤꯗ ꯎꯔꯒ ꯃꯣꯏꯅꯤꯁꯨ ꯎꯄꯥꯏ ꯂꯩꯇꯕꯦ ꯅꯣꯛ ꯄꯤꯔꯒ ꯑꯃꯨꯛ ꯍꯜꯂꯤꯅꯦ ꯇꯧꯐꯝ ꯈꯪꯗꯕꯗꯣ ꯆꯥꯅꯦ ꯕꯦꯔꯥꯅꯦ
ꯍ
ꯍꯥ ꯌꯥꯝ ꯅꯣꯛꯅꯤꯡꯕꯅꯦꯗ ꯃꯩ ꯂꯥꯛꯄ꯭ꯔꯣ ꯅꯣꯡ ꯆꯨꯨꯔꯗꯤ ꯃꯩ ꯃꯨꯠꯄ꯭ꯔꯥ ꯀꯃꯥꯏꯅ ꯇꯧꯕ꯭ꯔꯣ
ꯑꯗꯨ
ꯑꯣ ꯅꯣꯏꯗꯤ ꯑꯩꯈꯣꯏ ꯆꯤꯂꯣꯝꯗꯗꯤ ꯃꯩ ꯃꯨꯠꯄ ꯌꯥꯗꯦ ꯑꯗꯨꯗ ꯃꯩꯄꯨ ꯍꯦꯛ ꯃꯨꯜꯂꯕ ꯅꯣꯡ ꯑꯦ ꯅꯣꯡꯕꯨ ꯍꯦꯛ ꯆꯨꯔꯕ ꯃꯩ ꯑꯗꯨꯝ ꯃꯨꯠꯂꯦ ꯍꯣꯏ ꯁꯦ ꯔꯥꯟ ꯇꯨ ꯔꯥꯟ ꯅꯉꯣꯟꯗ ꯇꯝꯕꯤꯒꯦ ꯇꯧ ꯅꯣꯡ ꯍꯦꯛꯆꯨꯔꯕ ꯃꯩꯗꯤ ꯑꯗꯨꯝ ꯃꯨꯠꯂꯦ ꯅꯣꯡ ꯆꯨꯕ ꯍꯥꯏꯒꯅꯨ ꯅꯨꯡꯁꯤ
ꯍꯥ
ꯇꯥꯕ꯭ꯔꯣ
ꯑꯦꯕ
ꯅꯨꯡꯁꯤꯠꯇꯣ
ꯑꯥ
ꯀꯟꯅ ꯁꯤꯠꯂꯕ ꯑꯗꯨꯝ ꯃꯩ ꯃꯨꯠꯂꯦ ꯃꯥꯥꯏ ꯂꯩꯇꯦ ꯅꯣꯡꯒꯤ ꯃꯈꯣꯜꯂꯣ ꯅꯣꯏꯗꯇꯥ ꯇꯥꯔꯤꯁꯦ ꯫
ꯀꯩ ꯍꯥꯏꯕ
ꯎꯝ
ꯍꯜꯂꯣ
ꯇꯥꯏꯌꯦ
ꯅꯣꯏ ꯌꯨꯝꯗ ꯅꯥꯄ ꯌꯥꯝ ꯂꯥꯡꯕ ꯃꯥꯜꯂꯦ
ꯑꯣ
ꯑꯣ ꯅꯨꯡꯉꯥꯏꯅꯔꯒ ꯂꯩꯕ ꯃꯥꯜꯂꯦꯀꯣ꯫
ꯎꯝ ꯈꯪꯗꯦꯗ
ꯅꯨꯡꯉꯥꯏꯕꯒꯤꯅꯤꯅ ꯂꯥꯡꯉꯥꯒ ꯂꯩꯕꯗꯤ
ꯅꯨꯡꯉꯥꯏꯕꯅꯦ
ꯅꯨꯡꯉꯥꯏꯌꯦꯗ ꯍꯣꯏ ꯅꯨꯡꯉꯥꯏꯕꯒꯤꯅꯦ ꯂꯥꯡꯉꯒ ꯂꯩꯔꯦ꯫ ꯑꯩꯈꯣꯏꯗꯤ ꯅꯨꯡꯉꯥꯏꯇꯕꯩ ꯇꯨꯃꯤꯟꯅ ꯂꯩ
ꯑꯀꯣꯟꯕꯗ
ꯂꯥꯡꯉꯒ ꯂꯩꯔꯗꯤ ꯅꯨꯡꯉꯥꯏ ꯑꯩꯈꯣꯏꯗꯤ ꯏꯆꯦꯈꯣꯏꯅꯤꯗꯤ ꯇꯨꯃꯤꯟ ꯇꯨꯃꯤꯟꯅ ꯐꯝꯃꯒ ꯂꯩꯔꯦ ꯫
ꯎꯝ
ꯇꯧꯐꯝ ꯇꯧꯐꯝ ꯈꯪꯗꯕꯒꯤ ꯇꯨꯃꯤꯟ ꯇꯨꯃꯤꯟꯅ ꯐꯝꯃꯒ ꯂꯩꯕꯅꯦꯕ ꯫
ꯐꯩ ꯐꯩ ꯀꯞꯄꯨꯁꯨꯅ
ꯈꯪꯗꯦ ꯀꯞꯅꯤꯡꯉꯥꯏꯁꯨ ꯃꯔꯝ ꯂꯩꯇꯦ ꯀꯩꯅꯣꯝꯃ ꯍꯥꯏꯔꯒ ꯀꯞꯄꯒ ꯂꯩꯒꯦ ꯫
ꯃꯔꯝ ꯃꯔꯝ ꯂꯩꯇ꯭ꯔꯥ ꯀꯞꯄꯗꯤ ꯃꯤꯅ ꯅꯣꯛꯄꯤꯔꯅꯤꯅ ꯑꯗꯨꯒꯤ ꯫ ꯇꯟꯕ
ꯀꯔꯣꯅ
ꯃꯔꯝ ꯂꯩꯇꯕꯤꯗ ꯀꯄꯄꯒ ꯂꯩꯒꯦꯔꯣ꯫ ꯌꯥꯗꯍꯦ ꯅꯪꯁꯨ ꯑꯁꯤꯗꯤ ꯀꯔꯤꯅꯣ ꯫
ꯑꯁ ꯃꯔꯝ ꯂꯩꯇꯗꯤ ꯀꯞꯅꯤꯡꯗꯦ ꯃꯔꯝ ꯂꯩꯕ ꯀꯥꯟꯗ ꯀꯞꯅꯤꯡꯕ ꯋꯥꯅꯦ ꯫
ꯎꯝ ꯈꯪꯗꯦ ꯑꯗꯨ
ꯅꯪꯁꯨ ꯋꯥ ꯉꯥꯡꯉꯨꯅꯦ
ꯍꯥꯥ
ꯌꯨ ꯌꯨꯍꯔ ꯍꯥꯏꯕ ꯇꯥꯏ ꯇꯧꯋꯤ ꯫
ꯖꯨꯋꯥꯔ ꯍꯥꯏꯕ ꯍꯥꯏꯔꯣ ꯫
ꯎꯝ
ꯀꯩꯒꯤꯅꯣ ꯍꯧꯖꯤꯛꯄꯨ ꯃꯇꯝꯔꯣꯅꯦ
ꯑꯗꯨꯔꯅꯦ ꯌꯦꯡ ꯍꯥꯏꯕ ꯀꯨꯝ ꯇꯧꯋꯤꯗ
ꯀꯤꯔꯨꯅꯨꯗ ꯀꯔꯤ
ꯀꯤꯗꯦꯗ ꯀꯤꯕꯕꯨꯗꯤ
ꯃꯤꯠꯁꯦ ꯌꯥꯝ ꯍꯥꯒꯠꯆꯩꯔ ꯀꯃꯥꯏꯅ ꯇꯧꯅꯣ ꯈꯪꯗꯦ ꯫
ꯀꯣꯂꯣ ꯐꯣꯂꯣ
ꯀꯟꯅ ꯈꯣꯂꯔꯦꯅꯦ ꯃꯤꯠꯇꯣ ꯫
ꯀꯟꯅ ꯀꯣꯠꯂꯣ ꯃꯤꯠꯇꯣ ꯀꯣꯠꯊꯣꯛꯑꯣ ꯫
ꯑꯁ ꯇꯨ ꯀꯠꯆꯩꯌꯦ ꯅꯪꯁꯨ ꯀꯔꯤꯔꯣ ꯀꯤꯖꯩꯌꯦꯀꯣ ꯫꯫
ꯀꯤꯒꯅꯨ ꯀꯤꯒꯅꯨ ꯫
ꯐꯔꯦ ꯑꯗꯨꯗꯤ ꯍꯣꯔꯦꯟ ꯅꯪꯕꯨ ꯇꯧꯔꯁꯦꯀꯣ
ꯄꯤꯗꯧꯔꯕ ꯇꯝꯅꯤꯡꯉꯕꯣ
ꯑꯩ ꯇꯨꯝꯈ꯭ꯔꯒꯦ ꯑꯩ ꯋꯥꯔꯦ
ꯅꯥꯏꯣ ꯃ
ꯉꯥꯏ ꯀ ꯉꯥꯏꯅ ꯅꯣꯡ ꯆꯨꯕꯗꯣ ꯈꯔ ꯇꯣꯛꯑꯕꯣ ꯀꯃꯥꯏꯅ ꯇꯧꯕ꯭ꯔꯣ
ꯎꯝ ꯇꯣꯛꯈ꯭ꯔꯥ ꯑꯃꯀꯣ ꯃꯌꯨꯝꯗ ꯆꯠꯈ꯭ꯔꯥ
ꯑꯁ ꯅꯣꯡꯁꯨ ꯃꯌꯨꯝ ꯂꯩꯕ꯭ꯔꯣ
ꯎꯝ ꯃꯊꯛꯇ ꯂꯩ ꯑꯗꯨꯝ ꯌꯨꯝꯗꯩ
ꯑꯁ ꯅꯪꯒꯤ ꯋꯥꯁꯨ ꯖꯥꯠ ꯖꯥꯠ ꯉꯥꯡꯉꯦ ꯅꯪꯁꯨ
ꯆꯟ꯭ꯔꯣ
ꯆꯨꯝꯃꯦ ꯃꯌꯨꯝꯅꯤ
ꯑꯗꯨꯅꯦ
ꯎꯝ ꯃꯥꯒꯤ ꯑꯁꯦꯡꯕ ꯃꯌꯨꯝ ꯍꯥꯏꯕꯗꯣꯀꯣ
ꯎꯝꯁ ꯃꯤ ꯌꯗ ꯆꯀꯔ
ꯆꯨꯝꯃꯤ ꯆꯨꯝꯃꯤꯠ ꯅꯪꯅ ꯍꯥꯏꯕꯗ ꯆꯨꯝꯃꯒ ꯂꯩꯔꯦ
ꯍ
ꯑꯩꯗꯤ ꯅꯣꯡꯒꯤ ꯃꯌꯨꯝꯁꯦ ꯈꯪꯗꯕꯅꯤ ꯅꯪ ꯍꯥꯏꯕꯅ ꯒ꯭ꯌꯥꯟ ꯇꯥꯔꯦ
ꯎ ꯑ